ꯍꯜꯂꯣ ꯁꯤꯁꯇꯔ ꯇꯥꯕ꯭ꯔꯥ ꯏꯕꯥꯅꯤꯁꯦ ꯑꯃꯔꯨꯔꯛꯁꯨ ꯋꯥꯔꯤ ꯁꯥꯟꯅꯈ꯭ꯔꯦꯀꯣ ꯁꯤꯁꯇꯥꯔꯒꯤ ꯕꯣꯏ ꯐ꯭ꯔꯦꯟꯂ ꯅꯠꯇ꯭ꯔꯒ ꯍꯥꯁꯕꯦꯟ ꯑꯣꯏꯕ ꯃꯥꯜꯂꯦ ꯑꯣ ꯑꯩꯁ ꯑꯗꯨꯃꯥꯏꯅ ꯑꯣꯏꯒꯗꯧꯕꯅꯦ ꯍꯣꯏ ꯑꯗꯨꯃꯥꯏꯅ ꯑꯣꯏꯒꯗꯧꯕꯅꯦ
ꯍ ꯃ
ꯁꯤꯁꯇꯔꯗꯤ ꯀꯩꯗꯧꯔ ꯂꯩꯕ꯭ꯔꯥ ꯍꯣꯏꯗꯤ ꯍꯔꯣ ꯑꯣ ꯑꯗꯨ ꯁꯤꯁꯇꯔꯅꯁꯨ ꯑꯗꯨꯝ ꯑꯩꯉꯣꯟꯗ ꯀꯟ ꯀꯟꯇꯦꯛꯔ ꯑꯗꯨꯝ ꯀꯟꯇꯦꯛ ꯇꯧꯔꯛꯄ ꯌꯥꯕꯗꯨ
ꯑꯣ ꯑꯗꯣ ꯒ꯭ꯔꯨꯞꯇꯀꯣ ꯑꯩꯒꯤ ꯐꯣꯟꯗꯣ ꯌꯥꯗꯕ ꯌꯥꯗꯕ ꯍꯥꯏꯕꯕꯨ ꯏꯁꯇꯣꯔꯦꯁꯇ ꯐꯨꯜ ꯑꯣꯏꯔꯦ ꯑꯣꯏꯔꯦ ꯍꯥꯏꯕꯒꯤ ꯑꯩꯁꯦ ꯎꯝ ꯎꯝ ꯅꯝꯕꯔꯗꯣ ꯍꯦꯛꯇ ꯑꯗꯨꯝ ꯗꯤꯂꯤꯠ ꯀꯔꯤ ꯍꯥꯏꯁꯤꯔ ꯀ꯭ꯂꯤꯌꯥꯔ ꯆꯦꯠ ꯑꯣꯏꯈ꯭ꯔꯕ ꯋꯥꯆꯦꯞꯇꯨ ꯑꯗꯨꯒꯤ ꯅꯝꯕꯔꯁ ꯀꯅꯥ ꯀꯅꯥꯅ ꯋꯥꯔꯤ ꯁꯥꯟꯅꯕ ꯅꯨꯡꯉꯥꯏꯕ ꯑꯃ ꯂꯩꯕꯅꯦ ꯍꯥꯏꯅꯀꯣ
ꯆꯗ
ꯑꯗꯨꯒꯤ ꯑꯉꯥꯡ ꯁꯨꯝꯃꯤꯉꯩꯗ ꯅꯠꯇ꯭ꯔꯗꯤ ꯎꯄꯥꯏ ꯂꯩꯇꯦ ꯑꯩꯁꯦ ꯑꯗꯣ ꯉꯔꯥꯡ ꯅꯨꯡꯗꯥꯡꯁꯦ ꯅꯪꯒꯤ ꯅꯝꯕꯔꯁꯨ ꯊꯤꯌꯦꯀꯣ ꯊꯤꯕꯁꯤ ꯊꯤꯕꯁꯤ ꯑꯩ ꯐꯪꯗꯦ ꯑꯩ ꯍꯥꯏꯕꯗꯤ ꯁꯦꯞ ꯇꯧꯗꯕꯅꯤꯅꯀꯣ ꯈꯪꯗꯕ ꯑꯗꯨꯒꯤ ꯎꯝ ꯍꯧꯖꯤꯛ ꯑꯩꯒꯤ ꯅꯨꯄꯥꯅ ꯅꯪ ꯋꯥꯔꯤ ꯁꯥꯟꯅꯕ ꯅꯨꯡꯉꯥꯏꯕ ꯃꯤ ꯂꯩꯔꯗꯤ ꯅꯝꯕꯔ ꯊꯥꯔꯛꯑꯣ ꯍꯥꯏꯔꯒꯀꯣ ꯅꯪꯒꯤ ꯅꯪꯕꯨ ꯍꯧꯖꯤꯛ ꯀꯣꯜ ꯇꯧꯕ ꯀꯥꯟꯗ ꯎꯝ ꯎꯝ ꯑꯩ ꯅꯪꯒꯤ ꯅꯈꯣꯟ ꯍꯦꯛ ꯇꯥꯕ ꯀꯥꯟꯗ ꯑꯩ ꯁꯤ ꯅꯨꯄꯤꯁꯤ ꯋꯥꯔꯤ ꯁꯥꯟꯅꯈ꯭ꯔꯦ ꯍꯥꯏꯔ ꯑꯩ ꯑꯗꯨꯝ ꯍꯥꯏꯕꯅꯦꯕ
ꯑꯥ
ꯇꯥꯔꯝꯒꯅꯤ ꯍꯣꯏ ꯑꯗꯨꯒꯤ ꯅꯪꯒꯤ ꯅꯈꯣꯟꯗꯣ ꯍꯦꯛ ꯇꯥꯕ ꯀꯥꯟꯗ ꯑꯩꯒꯤ ꯅꯨꯄꯥꯗ ꯑꯩ ꯍꯥꯏꯌꯦꯕ ꯅꯪꯒꯤ ꯅ ꯐꯣꯟꯗꯣ ꯑꯦ ꯃꯥ ꯁꯤ ꯑꯁꯤ ꯅꯨꯄꯤꯁꯦ ꯑꯩ ꯋꯥꯔꯤ ꯁꯥꯟꯅꯈ꯭ꯔꯦ ꯑꯃꯨꯔꯛ ꯍꯥꯏꯅ ꯍꯥꯏꯕ ꯑꯗꯨ ꯅꯪ ꯋꯥꯔꯤ ꯁꯥꯟꯅꯕ ꯅꯨꯡꯉꯥꯏꯔꯗꯤ ꯃꯔꯤꯔꯛ ꯇꯧꯕ ꯌꯥꯏꯑ ꯑꯗꯨꯝ ꯍꯥꯏꯕꯅꯦꯕ
ꯑꯥ ꯌꯥꯏꯑꯦ ꯑꯩ ꯑꯩ ꯑꯗꯨꯝ ꯉꯥꯡꯅꯕꯅꯦ ꯑꯗꯣ ꯃꯤ ꯈꯔꯗꯤ ꯂꯩꯌꯦꯀꯣ ꯃꯧꯅꯦ ꯋꯥꯔꯤ ꯁꯥꯅꯕꯥ ꯇꯂꯦꯅ ꯑꯗꯨꯒꯤ ꯑꯩꯅ ꯍꯥꯏꯕꯅꯦ ꯃꯧꯗꯤ ꯃꯤ ꯅꯠꯇꯕ꯭ꯔꯥꯅꯦ
ꯎ
ꯑꯗꯨꯏꯁꯨꯦ ꯈꯔꯪ ꯍꯪꯒꯣꯏ ꯍꯪꯒꯣꯏꯅ ꯀꯩꯅꯣ ꯇꯧꯕ
ꯑꯗꯨꯝ ꯎꯝ ꯀꯔꯤ ꯍꯥꯏꯁꯤꯔꯥ ꯑꯁꯦꯡ ꯑꯁꯦꯡꯕ ꯍꯥꯏꯒꯟꯕꯒꯤ ꯃꯤꯗꯤ ꯑꯗꯨꯝ ꯑꯁ ꯑꯩ ꯅꯨꯄꯥꯟꯅ ꯍꯥꯏꯔꯤꯅꯦ ꯑꯁꯤꯗ ꯑꯩꯗꯤ ꯅꯨꯄꯤꯁꯨ ꯀꯣꯏꯅꯕ ꯑꯃ ꯂꯩꯔꯦ ꯑꯩꯕꯨꯒꯣ
ꯎꯝ
ꯍꯣꯏ ꯍꯣꯏ ꯀꯧꯔꯛꯈ꯭ꯔꯣ ꯀꯧꯔꯛꯈ꯭ꯔꯣ ꯍꯣꯏ ꯍꯣꯏ ꯑꯉꯥꯡ ꯂꯧꯅꯤꯡꯉꯥꯏ ꯀꯧꯔꯛꯑꯒꯦꯀꯣ ꯍꯥꯏꯌꯦ
ꯎꯝ ꯑꯥ ꯑꯁꯤ ꯁꯤꯁꯇꯔ ꯁꯤꯒꯤꯗꯗꯤꯀꯣ ꯌꯥꯝꯅ ꯀꯩꯅꯣ ꯇꯧꯔ ꯑꯦ ꯋꯥꯈꯜ ꯖꯠ ꯁꯥꯏꯠ ꯑꯃꯗ ꯈꯟꯅꯉꯜꯂꯦ ꯖꯁ ꯐꯣꯔ ꯇꯦꯟ ꯃꯤꯅꯤꯠꯁ ꯀꯨꯝꯕꯒꯤ ꯈꯛꯇꯅꯦꯕꯀꯣ ꯑꯗꯗꯥ ꯀꯃꯥꯏꯅ ꯂꯥꯏ꯭ꯐꯇꯥꯗꯤ
ꯎꯝ ꯍꯣꯏꯅꯦ
ꯑꯗꯨꯅ ꯀꯩꯝꯇ ꯈꯟꯅꯗꯕꯤꯗꯀꯣ ꯑꯩꯁꯨ ꯑꯩꯉꯣꯟꯗꯁꯨ ꯌꯥꯝ ꯂꯦꯟꯕ ꯌꯥꯝ ꯌꯥꯎꯋꯦ ꯑꯗꯨꯏꯁꯨ ꯑꯩꯅ ꯀꯩ ꯑꯗꯨꯗ ꯄꯨꯔꯥ ꯃꯈꯟ ꯃꯨꯟꯅ ꯈꯟꯅꯉꯥꯏꯒꯤ ꯗꯔꯀꯥꯔ ꯂꯩꯇꯦꯕꯀꯣ
ꯎꯝ ꯑ ꯑꯗꯨꯕꯨ ꯅꯨꯄꯥꯁꯤꯡꯗꯤ ꯑꯅꯝꯕ ꯃꯣꯏꯅ ꯈꯟꯕꯁꯤꯗꯤ ꯂꯩꯁꯥꯕꯤ ꯈꯛꯇꯔꯥ ꯍꯥꯏꯅ ꯈꯜꯂꯦꯕ ꯑꯈꯪꯕ꯭ꯔ
ꯑ ꯑꯦ ꯃꯥꯅꯤ ꯃꯥꯅꯤ ꯈꯜꯂꯦ ꯈꯂꯦ ꯑꯩꯁꯨ ꯈꯪꯉꯦ ꯑꯩꯉꯣꯟꯗꯁꯨ ꯍꯥꯏꯔꯛꯏ ꯁꯨꯃꯥꯏꯅ ꯑꯩꯅ ꯑꯩꯈꯣꯏꯅ ꯋꯥꯔꯤ ꯁꯥꯟꯅꯕ ꯀꯥꯟꯗꯀꯣ ꯅꯪ ꯉꯁꯤꯒꯤ ꯀꯅꯥ -ꯀꯅꯥ ꯋꯥꯔꯤ ꯁꯥꯟꯅꯈ꯭ꯔꯕ꯭ꯔꯥ ꯑꯗꯨꯝ ꯍꯪꯕ ꯀꯥꯟꯗ ꯑꯁ ꯑꯩꯗꯣ ꯉꯁꯥꯏ ꯁ ꯋꯥꯔꯤ ꯁꯥꯟꯅꯔꯒꯀꯣ ꯃꯧ ꯅꯨꯄꯤ ꯑꯃ ꯑꯣꯏꯔꯝꯃꯦ ꯑꯗꯨꯒꯤ ꯑꯩ ꯇꯜꯂꯒ ꯑꯗꯨꯝ ꯍꯥꯐꯇ ꯇꯣꯛꯈ꯭ꯔꯦ ꯍꯥꯏꯕ ꯑꯗꯨꯒꯤ ꯑꯩꯅ ꯍꯥꯏꯕ ꯑꯦ ꯀꯔꯤꯔꯥꯅꯤ ꯃꯧꯗꯤ ꯃꯤ ꯅꯠꯇꯕ꯭ꯔꯥꯅꯤ ꯑꯗꯨꯝ ꯋꯥꯔꯤ ꯁꯥꯟꯅꯕ ꯌꯥꯏꯅ ꯑꯗꯨꯝ ꯁꯤ ꯁꯥꯟꯅꯕ ꯈꯨꯗꯤꯡꯒꯤ ꯅꯨꯡꯁꯤꯅꯩ ꯍꯥꯏꯔꯗꯤ ꯌꯥꯔꯔꯣꯏ
ꯎꯝ -ꯎꯝ ꯃꯥꯒꯤ ꯃꯥꯡꯖꯕꯅꯦ ꯑꯗꯨꯗꯤ ꯅꯠꯇ꯭ꯔꯥ ꯃꯥꯒꯤ ꯃꯥꯡꯒꯗꯕꯅꯦ
ꯎꯝ ꯑꯗꯒꯤ ꯑꯩꯗꯤ ꯅꯨꯄꯤ ꯑꯣꯏꯒꯦꯔꯥ ꯅꯨꯄꯥ ꯑꯣꯏꯒꯦꯔꯥ ꯍꯦꯛꯇ ꯑꯗꯨꯝ ꯉꯥꯡꯅꯩ ꯑꯩꯅ ꯐꯪꯂꯗꯤꯀꯣ ꯐꯪꯗ꯭ꯔꯗꯤ ꯐꯪꯗ꯭ꯔꯦꯗꯅ
ꯑꯥ ꯑꯁ ꯀ꯭ꯔꯤ ꯑꯁꯦꯡꯕ ꯑꯩꯈꯣꯏ ꯃꯇꯝ ꯀꯥꯏꯊꯣꯛꯑꯒ ꯇꯧꯔꯤ ꯇꯧꯔꯤꯅꯤ ꯅꯠꯇ꯭ꯔꯥ
ꯑ ꯑꯩꯗꯤ ꯕ꯭ꯔꯗꯔꯅ ꯑꯗꯨꯃꯥꯏꯅ ꯍꯥꯏꯔꯛꯄꯗꯨꯗ ꯑꯩꯗꯤ ꯀꯅꯥ ꯑꯣꯏꯕꯖꯥꯠꯅꯣꯀꯣ ꯃꯥꯒꯤ ꯅꯨꯄꯤ ꯍꯥꯏꯕꯗ ꯑꯗꯨꯒꯤ ꯅꯪꯒꯤ ꯃꯤꯡꯗꯣ ꯊꯣꯛꯂꯛꯄꯀꯣ ꯊꯣꯛꯂꯛꯄꯗꯨꯗ ꯑꯩꯁꯦ ꯑꯣ ꯁꯤꯗꯤ ꯑꯩꯒ ꯃꯔꯒ ꯑꯣꯔꯤꯁꯥꯅꯈ꯭ꯔꯕꯅꯤꯅꯦ ꯍꯥꯏꯔꯒ
ꯎꯝ ꯅꯪꯁꯦ ꯎꯝ ꯀꯩꯅꯣ ꯆꯣꯊꯦ ꯍꯥꯏꯔꯁꯨ ꯀꯣ
ꯑꯥ
ꯀꯔꯤ ꯍꯥꯏꯖꯤꯔ ꯆꯥꯟꯗꯦꯜ ꯂꯣꯝꯗ ꯂꯩꯕꯅꯤꯅ ꯆꯥꯟꯗꯦꯜꯒꯤ ꯎꯝ ꯆꯥꯟꯗꯦꯜꯁꯤꯡꯅ ꯉꯥꯡꯕꯒꯤ ꯃꯩꯇꯩꯂꯣꯟ ꯌꯥꯝ ꯃꯥꯜꯂꯦ
ꯑꯩꯁꯦ ꯀꯃꯥꯏꯅ ꯇꯧꯕ꯭ꯔꯥ ꯌꯥꯝ ꯈꯣꯏꯕ꯭ꯔꯥ ꯈꯣꯏꯌꯦ
ꯑꯩꯁꯨ ꯈꯣꯏꯌꯦ ꯈꯣꯏꯕꯕꯨꯗꯤ ꯑꯗꯨ ꯑꯣꯏꯔꯁꯨ ꯈꯣꯏꯕꯗꯣ
ꯑ ꯃꯑꯣꯡ ꯑꯃꯗ ꯆꯠꯈ꯭ꯔꯕ
ꯍꯣꯏ ꯍꯣꯏ ꯎꯝ ꯍꯧꯖꯤꯛ ꯎꯝ ꯑꯩꯈꯣꯏ ꯀꯕꯨꯏ ꯍꯥꯏꯔꯁꯨ ꯔꯣꯡꯃꯩ ꯍꯥꯏꯔꯁꯨ ꯎꯝ ꯀꯔꯤ ꯍꯥꯏꯁꯤꯔ ꯇꯃꯦꯡꯂꯣꯡ ꯒꯤ ꯃꯐꯝꯗꯒꯤ ꯑꯗꯨꯝ ꯃꯣꯏꯒꯤ ꯃꯩꯇꯩꯂꯣꯟ ꯉꯥꯡꯕꯒ ꯍꯥꯏꯕꯗꯤ ꯃꯣꯏꯒꯤ ꯂꯣꯟꯁꯦ ꯑꯩꯈꯣꯏ ꯔꯣꯡꯃꯩ ꯑꯁꯤ ꯏꯝꯐꯥꯜꯗ ꯂꯩ ꯅꯨꯄꯥꯒꯤ ꯔꯣꯡꯃꯩꯁꯤꯡꯅ ꯀꯣꯡꯃꯩꯁꯤꯡꯅ ꯃꯩꯇꯩꯂꯣꯟ ꯉꯥꯡꯕꯒ ꯑꯗꯨꯒ ꯎꯝ ꯑꯥ ꯇꯃꯦꯡꯂꯣꯡꯗꯒꯤ ꯂꯩꯕꯒ ꯅꯣꯅꯦꯗ ꯂꯩꯕꯒ ꯈꯧꯄꯨꯝꯗ ꯂꯩꯕꯒ ꯑꯗꯨꯝ ꯍꯦꯛꯇ ꯇꯣꯡꯉꯥꯜꯂꯦꯕ ꯃꯩꯇꯩꯂꯣꯟ ꯍꯥꯏꯕꯗꯤ ꯇꯥꯡꯈꯨꯜ ꯑꯩꯈꯣꯏꯅ ꯍꯣꯏ- ꯍꯣꯏ ꯎꯝ ꯍꯣꯏ ꯉꯥꯡꯁꯨ ꯑꯩꯈꯣꯏꯒꯤ ꯇ꯭ꯌꯨꯟꯗ ꯉꯥꯡꯕꯒꯤ ꯇꯥꯏꯞꯇꯀꯣ ꯃꯩꯇꯩꯂꯣꯟ ꯉꯥꯡꯕꯁꯨ ꯑꯗꯨꯝ ꯇꯧꯋꯦꯕ ꯑꯩꯗꯤ ꯃꯤꯛꯁ ꯑꯞ ꯑꯣꯏꯔꯝꯅꯤꯅ ꯈꯜꯂꯦ ꯑꯩꯗꯤ ꯍꯥꯏꯕꯗꯤ ꯃꯩꯇꯩꯂꯣꯟꯁꯦ ꯌꯥꯝꯅ ꯐ꯭ꯂꯣꯟ ꯆꯠꯇꯦꯕ
ꯎꯝ
ꯑꯁꯤꯗ ꯂꯩꯔꯁꯨꯀꯣ ꯑꯁ ꯀꯥꯟꯅꯗꯦ ꯍꯥꯏꯕꯗꯨꯅꯤ ꯑꯩꯗꯤ
ꯑꯗꯣ ꯑꯩꯗꯤꯀꯣ ꯎꯝ ꯃꯩ ꯑꯁꯦ ꯏꯝꯐꯥꯜꯗꯁꯨ ꯀꯨꯏꯅ ꯂꯩꯌꯦꯀꯣ ꯑꯗꯨꯒ ꯑꯩꯈꯣꯏꯅ ꯂꯩꯃꯤꯟꯅꯕꯁꯤꯡꯗ ꯃꯩꯇꯩꯁꯨ ꯑꯌꯥꯝꯕꯅꯦ ꯑꯗꯨꯕꯨ ꯃꯣꯏꯒꯤ ꯈꯨꯠ ꯈꯣꯟꯗꯣ ꯂꯧꯕ ꯍꯥꯏꯇꯦ ꯂꯧꯕ ꯌꯥꯗꯦꯕ ꯑꯗꯨꯒ ꯃꯤ ꯊꯨꯅ- ꯊꯨꯅ ꯈꯪꯕ ꯃꯤ ꯂꯩꯌꯦꯕꯀꯣ
ꯎꯝ
ꯇ꯭ꯔꯥꯏꯕ ꯑꯣꯏꯔꯁꯨ ꯎꯝ ꯈꯪꯗꯕ ꯌꯥꯎꯕꯅꯤ ꯃꯩꯇꯩꯔ ꯑꯗꯨꯝ ꯈꯪꯕ ꯌꯥꯎꯕ ꯑꯥ ꯃꯁ ꯁꯛꯇꯕꯨꯗꯤ ꯑꯗꯨꯝ ꯇ꯭ꯔꯥꯏꯕ ꯃꯥꯜꯂꯒ ꯈꯪꯕ ꯉꯝꯗꯕꯗꯣ
ꯑꯥꯎ ꯐꯖꯅꯥ ꯉꯥꯡ ꯑꯥ ꯍꯧꯖꯤꯛ ꯑꯩꯈꯣꯏ ꯏꯝꯐꯥꯜꯗ ꯂꯩꯕ ꯑꯗꯨꯒ ꯍꯧꯖꯤꯛ ꯀꯔꯤ ꯍꯥꯏꯁꯤꯔ ꯎꯝ ꯏꯝꯐꯥꯜꯗ ꯂꯩꯔꯁꯨ ꯎꯤ ꯆꯤꯡꯗ ꯂꯩꯇ꯭ꯔꯁꯨ ꯑꯗꯨꯝ ꯈꯔ ꯊꯥꯞꯄ ꯊꯥꯞꯄ ꯎꯝ ꯃꯩꯇꯩꯒꯤ ꯃꯔꯛꯇ ꯂꯩꯕ ꯑꯁꯤ ꯕꯤꯁꯦꯝ ꯄꯨꯔꯒꯨꯝꯕ ꯂꯥꯏꯟꯗ ꯑꯗꯨꯝ ꯆꯠꯄ ꯀꯥꯟꯗ ꯅꯠꯇ꯭ꯔꯒ ꯑꯥ ꯑꯗꯨꯒꯨꯝꯕ ꯑꯥ ꯀꯔꯤ ꯍꯥꯏꯁꯤꯔꯥ ꯃꯐꯝ ꯇꯝꯄꯥꯛꯇ ꯂꯩꯔꯁꯨ ꯃꯣꯏ ꯃꯩꯇꯩꯒ ꯌꯥꯝ ꯄꯨꯟꯕ ꯈꯣꯏꯗꯤ ꯃꯩꯇꯩꯗ ꯄꯥꯟꯕ ꯈꯣꯏꯁꯨ ꯃꯩꯇꯩꯂꯣꯟ ꯐꯖꯅ ꯉꯥꯡꯕ ꯑꯗꯨꯝ ꯂꯩꯌꯦꯕ ꯃꯩꯇꯩ ꯌꯥꯝ ꯃꯥꯟꯃꯟꯕꯒꯤ ꯇꯨꯀꯠꯆꯕꯁꯨ
ꯎꯝ ꯎꯝ ꯎꯝ ꯎꯝ ꯃꯇꯧ ꯇꯝꯍꯜꯂꯒꯀꯣ
ꯍꯣꯏ ꯍꯣꯏ ꯑꯗꯨ ꯌꯥꯝ ꯐꯖꯅ ꯉꯥꯡꯕꯁꯨ ꯂꯩꯌꯦ ꯑꯗꯨ ꯎꯝ ꯃꯣꯏ ꯑꯗꯨꯃꯥꯏꯅ ꯇꯧꯕ ꯍꯩꯇꯦꯕ ꯑꯩꯗꯤ
ꯑꯩꯁꯨ ꯍꯩꯇꯦ ꯁꯨꯛ ꯌꯥꯝ ꯇꯝꯃꯨ ꯌꯥꯗꯦ ꯃꯤꯅꯗꯤꯀꯣ ꯎꯝ ꯉꯥꯡꯉꯦ ꯎꯝ ꯑꯗꯨꯅ ꯈꯪꯗꯦ ꯀꯃꯥꯏꯅ ꯇꯧꯒꯦꯔꯥ
ꯃꯔꯛꯇꯗꯤ ꯎꯝ ꯑꯩ ꯃꯤꯕꯨ ꯃꯩꯇꯩꯂꯣꯟꯗ ꯈꯠꯅꯔꯣ ꯍꯥꯏꯔꯗꯤ ꯑꯩ ꯎꯝ ꯉꯥꯡꯕ ꯍꯩ ꯍꯩꯗꯧ ꯃꯥꯟꯗꯦ ꯆꯤꯟꯊꯤꯕ ꯈꯛꯇ ꯊꯣꯛꯀꯗꯕ ꯃꯥꯜꯂꯦ
ꯑꯁ ꯑꯩꯗꯤ ꯋꯥ ꯉꯥꯡꯕꯅꯀꯣ ꯁꯥꯎꯔꯗꯤ ꯌꯥꯝ ꯊꯨꯏꯌꯦ
ꯎꯝ ꯑꯁ ꯑꯩꯗꯤ ꯁꯥꯎꯔꯗꯤ ꯅꯤꯛꯔꯒꯀꯣ ꯅꯤꯛ ꯄꯥꯏꯕ ꯈꯨꯠ ꯈꯣꯡ ꯂꯦꯡꯔꯒꯀꯣ ꯃꯣꯏꯕꯨ ꯑꯐꯕ ꯋꯥꯍꯩ ꯅꯠꯇꯕ ꯆꯤꯟꯊꯤꯕꯩ ꯋꯥꯍꯩꯗꯣ ꯑꯗꯨ ꯈꯠꯇ ꯈꯛꯇ ꯊꯣꯛꯀꯗꯕ ꯃꯥꯜꯂꯦ ꯃꯩꯇꯩꯂꯣꯟꯗ ꯉꯥꯡꯉꯨ ꯍꯥꯏꯔꯗꯤ
ꯉꯥꯡꯕ ꯍꯩꯇꯕꯒꯤꯀꯣ
ꯎꯝ ꯑꯈꯣꯏ ꯂꯣꯟꯗ ꯐꯥꯎꯀꯣ ꯑꯩꯁꯦ ꯎꯝ ꯃꯤꯛꯁꯑꯞ ꯇꯧꯋꯦ ꯆꯤꯡꯒꯤ ꯂꯣꯟꯁꯨ ꯌꯥꯎꯋꯦ ꯇꯝꯄꯥꯛꯀꯤ ꯂꯣꯟꯁꯨ ꯌꯥꯎꯋꯦ ꯑꯗꯨꯒꯤ ꯑꯩꯒꯤ ꯎꯝ ꯍꯥꯏꯕꯗꯤ ꯑꯈꯣꯏ ꯌꯨꯝꯗ ꯂꯩꯕ ꯀꯥꯟꯗꯗꯤ ꯑꯦ ꯃꯥꯒꯤ ꯃꯍꯧꯁꯥꯅꯤꯗ ꯃꯥ ꯑꯗꯨꯝ ꯉꯥꯡꯕꯗꯣ ꯍꯥꯏꯅ ꯑꯗꯨꯝ ꯈꯜꯂꯦ ꯑꯗꯨ ꯁꯤꯗ ꯂꯥꯛꯄ ꯀꯥꯟꯗꯗꯤ ꯀꯣ ꯎꯝ ꯎꯝ ꯑꯈꯣꯏ ꯂꯣꯟꯗ ꯎꯝ
ꯑꯗꯣ ꯅꯣꯏ ꯅꯣꯏꯒꯤ ꯍꯁꯕꯦꯟꯒ ꯅꯪꯁꯦ ꯂꯝ ꯃꯥꯟꯅꯗꯕ꯭ꯔꯥ
ꯃꯥꯟꯅꯗꯦ ꯑꯩ ꯃꯥꯟꯅꯩꯌꯦ ꯍꯥꯏꯕꯗꯤ ꯑꯩꯈꯣꯏ ꯑꯗꯨꯝ ꯃꯣꯏ ꯃꯄꯥ ꯃꯄꯨ ꯏꯄꯥ ꯏꯄꯥꯗꯤ ꯏꯄꯥ ꯏꯄꯨꯒꯨꯝꯕ ꯑꯗꯨꯝ ꯍꯧ ꯍꯧꯔꯛꯐꯝꯅꯤ ꯑꯁꯤ ꯎꯝ ꯅꯍꯥꯟ ꯎꯝ ꯄꯣꯡꯔꯤꯡꯅꯣꯡ ꯍꯥꯏꯅ ꯀꯩꯅꯣ ꯂꯩꯕꯗꯣ ꯅꯍꯥꯟ ꯋꯥꯔ ꯊꯣꯛꯈꯤꯕꯗꯣ ꯑꯗꯨ ꯃꯐꯝꯗꯒꯤ ꯑꯗꯨꯝ ꯍꯧꯔꯛꯄꯅꯦ ꯃꯣꯏꯁꯨ ꯀꯣ ꯑꯗꯣ ꯎꯝ ꯑꯈꯣꯏꯅ ꯄꯣꯛꯂꯛꯄꯗꯤ ꯁꯤ ꯏꯝꯐꯥꯜꯗ ꯑꯗꯨꯝ ꯄꯣꯛꯄꯒꯤ ꯀꯣ
ꯎꯝ
ꯑꯈꯣꯏꯖꯤꯗꯗꯤ ꯑꯥ ꯆꯤꯡꯗꯗꯤ ꯂꯝ ꯂꯩꯇꯦꯕꯀꯣ
ꯅꯣꯏꯁꯦ ꯎꯝ ꯀꯩꯅꯣꯔꯥ
ꯎꯝ ꯇꯥꯎꯟꯗꯅ ꯅꯣꯏꯅ ꯂꯩꯕꯗꯣ
ꯍꯣꯏ ꯃꯣꯏꯅꯦ ꯏꯝꯐꯥꯜ
ꯑꯣ
ꯋꯦꯁꯇꯅꯤ
ꯑꯣ ꯑꯉꯥꯡꯗꯤ ꯆꯍꯤ ꯀꯌꯥ ꯁꯨꯈ꯭ꯔꯦ
ꯑꯉꯥꯡꯁꯦ ꯑꯍꯟ ꯑꯩ ꯏꯆꯥꯁꯦ ꯑꯍꯨꯝꯅꯦ ꯍꯥꯏꯕꯗꯣ
ꯎꯝ
ꯑꯃꯁꯤꯅ ꯁ꯭ꯀꯨꯜ ꯉꯁꯤꯅ ꯚꯦꯀꯦꯁꯟ ꯂꯣꯏꯔꯒ ꯃꯣꯏ ꯉꯁꯤ ꯁ꯭ꯀꯨꯜ ꯀꯥꯕ ꯍꯧꯈ꯭ꯔꯦ
ꯎꯝ
ꯑꯝ ꯑꯗꯨꯅ ꯆꯍꯤ ꯃꯉꯥ ꯁꯨꯒꯗꯧꯔꯦ ꯍꯟꯗꯛ ꯑꯣꯛꯇꯣꯕꯔꯗ ꯑꯗꯨꯒ ꯑꯅꯤ ꯁꯤꯅ ꯑꯅꯤꯁꯨꯕꯁꯤꯅ ꯅꯨꯄꯤꯅꯦ ꯑꯗꯨꯒ ꯃꯥꯁꯤꯅ ꯆꯍꯤ ꯑꯣꯒꯁꯇ ꯑꯍꯨꯝ ꯁꯨꯒꯗꯧꯔꯦ ꯂꯥꯁꯀꯤꯁꯤꯅ ꯆꯍꯤ ꯑꯃꯒ ꯊꯥ ꯃꯔꯤ ꯁꯨꯔꯦ
ꯀꯩꯅꯣ ꯅꯪꯒꯤ ꯍꯖꯕꯟꯗ ꯅꯨꯄꯤ ꯌꯥꯝ ꯈꯥꯏꯒꯅꯨ ꯍꯥꯏꯌꯣꯀꯣ
ꯈꯥꯏꯕꯣꯔ ꯃꯥꯥꯁꯦ
ꯎꯝ ꯅꯠꯇꯦ ꯑꯩꯉꯣꯟꯗꯗꯤ ꯑꯩꯉ ꯑꯩꯉꯣꯟꯗ ꯈꯥꯏꯗꯦ ꯖꯁ ꯂꯩꯗꯅꯀꯣ
ꯈꯥꯏꯖꯠꯁꯅꯣ ꯀꯥꯏꯗꯦ ꯃꯥ ꯍꯧꯖꯤꯛ ꯁꯤꯗ ꯈꯥꯏꯗ꯭ꯔꯗꯤ ꯎꯄꯥꯏ ꯂꯩꯇꯦ ꯃꯣꯏ ꯅꯨꯄꯥꯁꯤꯡꯁꯦ ꯄꯣꯟ ꯍꯥꯏꯐꯝ ꯈꯪꯉ ꯍꯣꯏ ꯎꯝ
ꯑꯗꯨꯕꯨ ꯊꯝꯃꯣꯏ ꯁꯦꯡꯕꯗꯤ ꯃꯥꯜꯂꯦ ꯊꯃꯣꯏ ꯁꯦꯡꯕ ꯃꯥꯜꯂꯦ ꯍꯥꯏꯗꯤ ꯁꯤꯁꯇꯔ ꯑꯩꯒꯤ ꯅꯨꯄꯤꯒꯕꯨꯔꯤꯁꯅꯧ ꯍꯥꯏꯌꯦ ꯑꯩꯗꯤ ꯈꯪꯈ꯭ꯔꯕꯅꯤ ꯀꯅꯥꯅꯣ ꯃꯥꯒꯤ ꯅꯨꯄꯤ
ꯎꯝ
ꯑꯗꯨꯃꯥꯏꯅ ꯊꯃꯣꯏ ꯁꯦꯡꯈ꯭ꯔꯗꯤ
ꯎꯝ ꯃꯥ ꯍꯣꯏ ꯃꯥꯅꯁꯨ ꯍꯥꯏꯌꯦꯗ ꯑꯗꯨꯝ ꯎꯝ ꯎꯝ ꯑꯩꯈꯣꯏꯗꯤ ꯉꯥꯡꯅꯤꯉꯥꯏ ꯂꯩꯇꯦ ꯑꯗꯨꯝ ꯃꯣꯏꯕꯨ ꯍꯥꯏꯔꯗꯤꯀꯣ ꯑꯗꯨꯝ ꯍꯥꯏꯅꯩ ꯍꯥꯏꯕꯗꯤ ꯑꯩꯈꯣꯏꯒꯤ ꯎꯝ ꯚꯣꯏꯁꯁꯤꯡꯁꯦ ꯃꯣꯏꯅ ꯔꯦꯀꯣꯔꯠ ꯇꯧꯔꯒ ꯄꯥꯜꯅꯤ ꯍꯥꯏꯕ
ꯎꯝ ꯑꯗꯨꯕꯨ ꯁꯤꯁꯇ꯭ꯔ ꯅꯨꯄꯥ ꯀꯨꯏꯅ ꯑꯩꯈꯣꯏꯗꯤ ꯑꯗꯨꯝ ꯄꯦꯟꯊꯣꯛꯏꯀꯣ
ꯍꯣꯏ
ꯁꯥꯟꯅꯁꯅꯨꯅ ꯅꯨꯄꯥꯈꯨꯏꯗꯤꯀꯣ ꯌꯥꯗꯕꯅꯦ ꯃꯣꯏꯕꯨꯗꯤ ꯈꯝꯕꯟꯒꯅꯨ
ꯎꯝ
ꯈꯥꯝꯃꯟꯒꯅꯤ ꯍꯥꯏꯅ ꯑꯃ ꯂꯩꯕꯅꯦ
ꯍꯣꯏ ꯇꯝꯃꯦ ꯑꯗꯨꯔꯁꯨ ꯃꯥꯗꯤ ꯑꯩꯕꯨꯗꯤ ꯍꯥꯏꯐꯝ ꯂꯩꯇꯦ ꯍꯥꯢꯕꯗꯤ ꯃꯄꯥꯟ ꯁꯨꯊꯣꯛ ꯊꯣꯛꯇꯦ ꯃꯄꯥꯟ ꯁꯨꯡꯆꯠ ꯆꯠ ꯐꯪꯗꯦ ꯑꯩꯈꯣꯏ ꯑꯁꯤ ꯑꯦꯔꯤꯌꯥꯗꯗꯤ ꯑꯩꯈꯣꯏ ꯑꯁꯨꯃꯥꯏꯅ ꯌꯨꯝꯗ ꯅꯨꯡꯉꯥꯏꯅ ꯂꯩꯀꯥꯏꯒꯨꯝꯅ ꯂꯩꯔꯗꯤꯀꯣ ꯑꯝ ꯀꯩꯅꯣ ꯇꯧꯋꯦ ꯃꯣꯏ ꯎꯝ ꯑꯁꯤꯗꯗꯤ ꯀꯔꯤ ꯍꯥꯏꯁꯤꯔꯥ ꯄꯣꯇ꯭ꯔꯒꯤ ꯇꯥꯏꯞꯇꯀꯣ ꯅꯈꯣꯏꯗꯁꯨ ꯆꯪꯉꯣꯏ ꯑꯩꯈꯣꯏꯗꯁꯨ ꯆꯪꯒꯅꯨ ꯍꯥꯏꯕꯒꯤ ꯇꯥꯏꯞꯇ ꯇꯧꯋꯦ ꯑꯩꯈꯣꯏ ꯂꯩꯀꯥꯏꯁꯦ ꯈꯪꯕ ꯃꯤꯁꯨ ꯌꯥꯝꯗꯦꯕ ꯎꯝ ꯑꯗꯨꯒꯤ ꯎꯝ ꯑꯩꯈꯣꯏ ꯍꯧꯖꯤꯛ ꯎꯝ ꯊꯨꯝ ꯈꯤꯇꯪ ꯂꯧꯒꯦ ꯑꯦꯛꯖꯥꯝ ꯄꯜꯁ ꯍꯥꯏꯕ ꯉꯥꯔꯤ ꯈꯤꯇꯪ ꯋꯥꯠꯂꯦ ꯇꯤꯜꯍꯧ ꯑꯃꯈꯛꯇ ꯄꯤꯌꯨ ꯍꯥꯏꯕꯁꯦ ꯑꯗꯨꯝ ꯅꯤꯅꯗꯦ ꯑꯩꯈꯣꯏꯒꯤ ꯑꯩꯈꯣꯏꯒꯤ ꯑꯗꯨꯝ ꯎꯝ ꯂꯩꯔꯗꯤ ꯆꯥꯔꯦ ꯂꯩꯇ꯭ꯔꯗꯤ ꯆꯥꯗ꯭ꯔꯦ ꯍꯥꯏꯕꯒꯤ ꯇꯥꯏꯞꯇ ꯍꯦꯛꯇ ꯇꯧꯋꯦꯕ ꯑꯗꯨ ꯑꯣꯏꯔꯁꯨ ꯃꯣꯏ ꯁꯦ ꯀꯔꯤ ꯍꯥꯏꯁꯤꯔꯥ ꯃꯣꯏ ꯋꯥꯠꯇꯅꯤꯡꯉꯥꯏ ꯂꯩꯕꯒꯤꯅꯤꯀꯣ ꯅꯠꯇ꯭ꯔꯗꯤ ꯃꯤ ꯁꯤꯒꯅꯤꯀꯣ
ꯃꯥꯅꯦ
ꯂꯩꯗꯕꯈꯣꯏꯗꯤ ꯌꯥꯝ ꯂꯥꯢꯔꯤꯅꯦꯕ
ꯎꯝ
ꯑꯗꯨꯒꯤ ꯑꯗꯨꯝ ꯈꯟꯕꯅꯦ ꯑꯩꯗꯤ ꯑꯍꯥꯟꯕ ꯌꯨꯝ ꯄꯥꯜꯂꯛ ꯀꯥꯟꯗ ꯑꯁꯦꯡꯕꯒꯤꯁꯨꯀꯣ